ꯍꯂꯣ ꯇꯥꯇ ꯑꯣ ꯇꯔꯦ ꯇꯔꯦ
ꯑꯩꯗꯤ ꯇꯥꯔꯛꯇ꯭ꯔꯤꯌꯦ ꯑꯥ ꯇꯥꯏ ꯇꯥꯏ
ꯦ ꯀꯗꯣ ꯏꯅꯅ
ꯑꯩ ꯐꯤ ꯁꯨꯒꯦꯅ ꯇꯧꯒꯦ
ꯏꯁꯁ ꯑꯩꯅ ꯇꯨꯝꯗꯅ ꯂꯩꯔꯤꯕꯅꯤꯅꯦ ꯎꯝ ꯍꯣꯏ ꯄꯨꯡꯈ꯭ꯔ ꯊꯦꯡꯉꯒꯖꯁꯤꯦ
ꯑꯗꯨꯒ ꯅꯨꯡꯗꯥꯡ ꯌꯦꯟ ꯈꯛꯇꯪ ꯊꯣꯡꯖꯦ ꯍꯥꯏꯔꯣ ꯀꯩꯀꯩ ꯆꯥꯥꯁ ꯌꯥꯥꯏ
ꯆꯥꯛ ꯆꯥꯔꯅꯤ ꯌꯦꯟ ꯆꯥꯔꯅꯤ ꯁꯤꯡꯖꯨ ꯑꯃ ꯆꯥꯁꯦ ꯍꯥꯏꯔꯣ
ꯁꯤꯡꯖꯨꯗꯣ ꯁꯤꯡꯖꯨ ꯅꯠꯇꯕꯤ ꯀꯌꯥꯂꯦꯖꯥ ꯃꯦꯠꯄꯟ ꯆꯥꯁꯤꯔꯥ
ꯌꯥꯏꯌꯦ ꯑꯗꯨꯁꯨ
ꯍꯂꯦ ꯖꯥꯃꯦꯠꯄꯗꯣ ꯍꯥꯞꯄꯤꯔꯛꯑꯣꯅ ꯍꯥꯏꯕ
ꯎꯝꯗꯗꯤ ꯎꯝ ꯏꯉ ꯎꯉ ꯑꯣꯏꯣꯏꯗ
ꯑꯩ ꯐꯤꯁꯤꯁꯨ ꯅꯪꯒꯁꯨ ꯋꯥꯔꯤ ꯁꯥꯟꯅꯕꯒꯤ ꯀꯣꯛꯁꯦ
ꯎꯝ
ꯅꯍꯥꯟꯈꯩ ꯁꯨꯗꯕꯤ ꯃꯌꯥꯝ ꯄꯩꯁꯟꯕꯅꯦ ꯍꯧꯖꯤꯛ ꯈꯤꯇꯪ
ꯝ ꯁꯣꯨꯔ ꯁꯨꯔ ꯑꯗꯨꯣ ꯏꯗꯤ ꯁꯨꯔ ꯁꯨꯔ ꯎꯝ ꯎꯝ ꯍꯣꯏꯣꯏ ꯁꯂ ꯈꯔ
ꯅꯪ ꯋꯥꯔꯤ ꯄꯥꯝꯕꯗꯨꯗꯤ ꯀꯃꯥꯏ ꯇꯧꯔꯒꯦ
ꯑꯁ ꯑꯁꯤꯦ ꯊꯧꯔ ꯎ ꯌꯥꯗ ꯔꯦ ꯍꯥꯏꯕ ꯀꯔ ꯑꯁ ꯀꯩꯅꯣꯒꯤꯗꯣ ꯋꯥꯔꯤ ꯑꯃ ꯂꯩꯕꯗꯣ ꯎꯝ ꯁꯤꯡꯒꯥꯔꯩ ꯀꯣꯡꯒꯜ ꯍꯥꯏꯅ
ꯑꯣ ꯅꯪ ꯄꯨꯡ ꯀꯌꯥꯗ ꯅꯨꯡꯇꯤꯒꯤ ꯊꯥꯒꯠꯂꯛꯏꯅꯣꯕ
ꯄꯨꯨꯡꯗꯔ ꯊꯒ ꯂꯩ ꯎꯝ ꯅꯥꯟꯇꯅꯦ ꯑꯁ ꯑꯗꯨ ꯉꯥꯏꯕꯗ ꯀꯌꯥꯝꯗꯤ ꯋꯥꯈ꯭ꯔꯦ
ꯅꯪ ꯍꯥꯟꯅ ꯑꯃ ꯄꯥꯔꯝꯕꯗꯨꯗꯤ
ꯑꯁ ꯑꯗꯨꯗꯤ ꯀꯌꯥ ꯅꯨꯡꯉꯥꯏꯕ ꯑꯣꯏꯅꯤꯔ ꯁꯤꯅ ꯍꯦꯟꯅ ꯅꯨꯡꯉꯥꯏ ꯃꯥꯅꯦ ꯃꯇꯝ ꯃꯇꯝꯒꯤꯅꯤ ꯏ ꯁꯕ ꯅꯪꯉꯣꯟꯗꯁꯨ ꯋꯥꯔꯤ ꯂꯤꯔꯒ ꯉꯥꯎꯍꯜꯂꯗꯕꯅꯦ ꯑꯩꯅ ꯎꯝ ꯌꯥꯔꯦ ꯌꯥꯔꯦ ꯑꯃ ꯑꯣꯏꯅ ꯉꯥꯎꯈ꯭ꯔꯦ ꯑꯩ ꯑꯗꯨ ꯄꯥꯗ꯭ꯔꯦ ꯃꯥꯅꯦꯦ ꯑꯗꯄꯣ ꯈꯗꯤ ꯃꯅꯅꯦ ꯄꯥꯝꯗ꯭ꯔꯔꯤꯁꯤꯦ ꯃꯥꯂ ꯄꯣꯠꯁꯨ ꯊꯥꯡꯒꯗꯕꯅꯤ ꯇꯧꯔꯤꯁꯦ ꯑꯁ ꯃꯊꯥ ꯁꯥꯏ ꯁꯗꯤ ꯑꯟꯁꯕꯗꯤ ꯃꯦ
ꯅꯣꯡꯁꯨ ꯃꯇ ꯇꯧꯋꯦ
ꯃꯈꯨꯟ ꯃꯈꯨꯟꯦ ꯀꯌꯥ ꯀꯅꯨ ꯅꯨꯡꯉꯥꯏꯕ ꯑꯣꯏꯗꯤ ꯉꯍꯥꯛ ꯉꯁꯥꯏ ꯍꯥꯏꯗꯤ ꯀꯜꯂꯝꯃꯦ ꯍꯧꯖꯤꯛꯇꯤ ꯀꯟꯗꯔꯤꯦ ꯇꯜꯂꯦ ꯌꯥꯝꯅ ꯍꯧꯖꯤꯀꯥꯟꯁꯦ ꯍ ꯑꯏꯗ ꯄꯨꯂꯤꯁꯤꯁꯤꯦ
ꯑꯔꯅ ꯉꯥꯡꯉꯤꯁ ꯐꯖꯅ ꯇꯥꯕ꯭ꯔꯥ ꯑꯩꯅ ꯑꯦꯐ ꯄꯤ ꯁꯥꯎꯆꯟꯕꯩꯅꯦꯕ ꯑꯗꯣ ꯊꯥꯗꯕ
ꯑꯁ ꯌꯥꯝ ꯋꯥꯏꯗ ꯍꯣꯔꯦꯟ ꯄꯨꯡ ꯇꯔꯨꯛ ꯍꯥꯏꯕꯁꯦ
ꯅꯨꯡꯇꯤꯒꯤ ꯁꯇꯔꯗꯦ ꯁꯟꯗꯦꯗꯨ ꯑꯗꯨꯝ ꯊꯥꯒꯠꯄ꯭ꯔꯥ
ꯁꯟꯗꯦꯗꯤ ꯊꯥꯒꯠꯇꯤꯌꯦ ꯁꯇꯔꯗꯦ ꯐꯥꯎꯕ ꯃꯟꯗꯦ ꯇꯨ ꯁꯦꯇꯔꯗꯦ ꯑꯗꯨꯝ ꯑꯣꯏꯗꯣꯏꯅꯦꯕ
ꯑ
ꯑꯁ ꯅꯣꯡꯃ ꯈꯔꯗꯤ ꯋꯥꯔꯤꯗ ꯊꯥꯒꯠꯂꯛꯇ꯭ꯔꯦ ꯑꯩꯅ ꯀꯣꯛꯁꯦ ꯉꯥꯎꯔꯒ ꯆꯦꯟꯒꯦ ꯇꯧꯕꯁꯤꯗꯤ ꯎꯝ ꯑꯩꯁꯦ ꯇꯨꯝꯕ ꯆꯥꯕ ꯈꯛꯇꯅꯦꯅ ꯈꯜꯂꯤꯁꯦ ꯏꯕ ꯍ ꯎꯝ ꯗꯠꯇ ꯗꯠꯇ ꯁꯕ ꯈꯜꯂꯤ ꯍꯥꯎ ꯍꯥꯎꯕꯅꯤ ꯈꯜꯂꯤꯁꯤ ꯑ ꯎꯝ ꯆꯔꯁꯤ ꯀꯩꯅꯣ ꯆꯥꯎꯉꯥꯒꯤꯗꯤ ꯌꯥꯝꯃꯟꯗ꯭ꯔꯣ ꯅꯪꯁꯨ ꯃꯣ ꯍꯣꯏ ꯈꯛꯇꯗꯕꯣ
ꯃꯣꯏꯗꯣ ꯃꯣꯃꯣꯗꯣ ꯀꯩꯅꯣꯅꯦ ꯑ ꯍꯧꯖꯤꯛꯀꯤ ꯄ꯭ꯂꯦꯠꯇꯨꯗ ꯀꯨꯟꯊ꯭ꯔꯥ ꯍꯥꯞꯄꯛꯇꯣꯏꯕ ꯃꯈꯟ ꯃꯈꯟ
ꯑꯣ ꯑꯩ ꯑꯗꯨꯗꯤ ꯅꯔꯍꯥꯎꯅꯤꯌꯦ ꯀꯥꯏ ꯋꯥ ꯇꯅꯣ ꯀꯥꯏ ꯑꯣꯏꯏ ꯇꯅꯣ ꯑꯩ ꯃꯍꯥꯕꯂꯤꯗꯤ ꯌꯥꯝ ꯍꯥꯎꯋꯦ ꯍꯥꯏꯕꯅꯤ
ꯍꯣꯏ ꯑꯗꯣ ꯆꯥꯗꯤ ꯆꯥꯗ ꯌꯦꯅꯤꯡ ꯋꯥꯏꯁꯨ
ꯑꯩ ꯅꯍꯥꯟ ꯑꯃꯨꯛ ꯏꯃꯥꯟꯅꯕꯤ ꯀ ꯀꯩꯅꯣꯅꯦ ꯀꯅꯥꯅꯣꯝ ꯂꯩꯔꯛꯄꯅꯤꯅꯦ ꯑꯗꯨꯒꯤ ꯇꯧꯔꯒ ꯆꯥꯈꯤꯕ ꯑ ꯑꯃꯗꯤ ꯌꯥꯎꯋꯦꯕ ꯑꯗꯨꯗ ꯂꯤꯃꯣ ꯃꯣꯗꯣ ꯑꯗꯨꯗ
ꯑꯗꯨꯗ ꯑꯗꯣ ꯑꯩꯅ ꯍꯝꯃꯣ ꯑꯗꯨꯕꯨꯗꯤ ꯗꯤ ꯍꯥꯎꯋꯦ ꯑꯗꯣ ꯅꯥꯀꯟꯗ ꯂꯩꯕꯈꯩꯗꯨꯗꯤ ꯀꯌꯥ ꯍꯥꯎꯗ ꯃꯥꯜꯂꯦ
ꯎꯝ
ꯑꯗꯣ ꯑꯩꯅ ꯉꯁꯤ ꯍꯥꯏꯔꯤꯁꯤꯁꯦ ꯑꯗꯨꯗꯤ ꯅꯠꯇꯦꯕ ꯑꯇꯣꯞꯄ ꯃꯍꯍꯥꯕꯂꯤꯗꯕꯨꯗꯤ ꯂꯩꯕ
ꯑꯗꯨꯒ ꯀꯩꯅꯣꯁꯨ ꯍꯥꯎꯕ ꯃꯥꯜꯂꯦ ꯑ ꯅꯨꯗꯜꯁ ꯀꯩꯀꯩ ꯆꯥꯕꯁꯨ ꯑꯗꯨꯝ ꯍꯥꯎꯕ ꯃꯥꯜꯂꯦ ꯃꯍꯥꯎꯕꯔꯤ ꯑꯗꯨꯗꯥꯏꯗ
ꯑ ꯍꯣꯏ ꯈꯪꯗꯦ ꯆꯒꯗ ꯑꯗꯨꯝ ꯍꯥꯎꯔꯝꯅꯤ
ꯑꯗꯨꯒ ꯁꯤ ꯐꯨꯠꯀꯤ ꯊꯥꯒꯠꯄꯁꯨ ꯑꯃ ꯊꯦꯡꯅꯈꯤꯕꯀꯣ ꯑꯣꯏꯅ ꯑꯗꯨꯗꯨꯁꯨ ꯌꯥꯝ ꯍꯥꯎꯇꯕ ꯃꯥꯜꯂꯦ ꯃꯣꯏꯗ ꯌꯦꯡꯕꯗ
ꯑꯗꯣ ꯆꯥꯐꯝꯁꯤꯡꯁꯦꯀꯣ ꯊꯛꯅꯕ ꯑꯝꯇ ꯊꯛꯀꯦ ꯇꯧꯕ ꯊꯛꯅꯕꯁꯤꯅ ꯍꯦꯟꯅ ꯇꯥꯡꯉ ꯍꯥꯏꯕ
ꯑꯁ ꯆꯥꯕꯗꯒꯤ ꯊꯛꯄꯅꯕꯨ ꯍꯦꯟꯅ ꯇꯥꯡꯕꯅꯦ ꯁꯦꯛ ꯑꯃꯗ ꯀꯩꯅꯣ ꯃꯣꯏꯅ ꯀꯌꯥ ꯀꯌꯥꯅꯣ ꯄꯤꯔꯤꯕꯁꯦ
ꯂꯨꯄꯥ ꯆꯅꯤꯒ ꯍꯥꯏꯌꯦ ꯀꯩ ꯆꯥꯟꯅꯔꯒꯦ
ꯑꯁ ꯈꯪꯗꯦꯗ ꯍꯧꯖꯤꯛ ꯈꯪꯉ ꯇꯥꯡꯗ ꯆꯪꯁꯤꯗꯤ
ꯑꯩꯗꯤꯀꯣ ꯏꯁꯤꯡ ꯏꯁꯤꯡ ꯑꯗꯨꯝ ꯊꯥꯠꯇꯣꯛꯑꯦ ꯑꯗꯨꯅ ꯁꯤ ꯈꯔ ꯐꯤꯕ ꯑꯃ ꯇꯧꯔꯒꯦꯅ
ꯎꯝ ꯑꯗꯨꯅ ꯐꯔꯕꯅꯦ ꯍꯥꯏꯗꯤ ꯊꯛꯄꯗꯣ ꯀꯌꯥ ꯍꯥꯎꯕꯁꯨ ꯑꯣꯏꯔꯣꯏ ꯀꯩꯗꯧꯔꯨꯅꯤ ꯑꯃꯨꯛ ꯄꯥꯝꯗꯕꯗꯣ ꯑꯣꯏꯔꯝꯃꯗꯤ
ꯀꯅꯥꯅ ꯅꯨꯄꯥ ꯆꯅꯤ ꯄꯤꯔꯛꯀꯣ ꯐꯤ ꯊ ꯑꯝꯇ ꯍꯥꯏꯔꯛꯣꯅꯦ
ꯃꯃꯥꯅꯦ ꯑꯗꯨꯅꯦ ꯍꯥꯏꯁꯦ ꯑꯁ ꯀꯣꯐꯤꯗꯕꯨꯠꯇꯅꯤ ꯄꯤꯔꯤꯕ ꯐꯔꯦ ꯐꯔꯦ
ꯑꯗꯨꯅꯦ ꯃꯣꯏ ꯄꯤꯁꯦ ꯑꯥ ꯃꯄꯥꯥꯟ ꯂꯝꯒꯤ ꯀꯣꯐꯤꯅꯦꯅ ꯇꯧꯔꯒ
ꯎꯝ ꯆꯝꯄꯤ
ꯑꯇꯣꯞꯄ ꯆꯥꯐꯝ ꯀꯣ ꯐꯨꯠ ꯇ꯭ꯔꯛꯀ ꯇꯧꯕꯗꯣ ꯑꯗꯨꯗꯁꯨ ꯑꯃ ꯂꯩꯕꯅꯦꯕ ꯑꯗꯨ ꯑꯩ ꯆꯥꯒꯦꯅ ꯈꯜꯂꯤ ꯀꯟꯅꯨ ꯆꯥꯅꯕ ꯉꯥꯛꯇꯅꯦ ꯈꯜꯂꯤꯁꯦ
ꯆꯥꯕꯒ ꯇꯨꯝꯒꯅꯤ ꯀꯩꯅꯣ ꯑꯩꯈꯣꯏꯅ ꯈꯗꯁꯤ
ꯑꯩꯗꯤ ꯆꯥꯅꯅꯕ ꯍꯤꯡꯕꯅꯦꯗꯅꯤ ꯄꯨꯔꯥ ꯇꯧꯖꯩꯁꯦ ꯍꯤꯡꯅꯅꯕ ꯆꯥꯕ ꯅꯠꯇꯕ ꯀꯥꯏꯅ
ꯇꯗ
ꯅꯪ ꯀꯩꯅꯣ ꯅꯪ ꯏꯕ ꯈꯣꯠꯄ ꯃꯌꯥꯝ ꯏꯗꯣꯏ ꯂꯩꯌꯦ ꯑꯗꯨꯗꯤ ꯂꯣꯏꯔꯕ
ꯂꯣꯏꯗ꯭ꯣꯏꯔꯤꯗ ꯀꯗꯥꯏꯗꯒꯤ ꯌꯦꯛꯇꯕ ꯈꯣꯠꯇꯕ ꯌꯥꯝ ꯋꯥꯠꯂꯤ ꯄꯔꯇꯤꯀꯦꯜꯅꯤ ꯀꯥꯏꯅ ꯁꯨꯝ ꯌꯥꯡꯈꯩ ꯄꯤ ꯈꯣꯏꯗꯧꯁꯦ ꯂꯥꯡꯈꯠꯂ ꯀꯨꯏꯗ꯭ꯔꯦ ꯂꯔꯤꯁꯣꯝꯇ ꯄꯥꯗ꯭ꯔꯤ
ꯂꯥꯏꯔꯤꯛꯁꯨ ꯄꯥꯗ꯭ꯔꯤ ꯏꯕꯁꯨ ꯂꯣꯏꯗ꯭ꯔꯔꯤ ꯍꯥꯏꯗꯤ ꯄꯦꯔꯥ ꯀꯥꯗ꯭ꯔꯣ
ꯎꯝ ꯇꯨꯝꯕꯒ ꯆꯥꯕꯒꯅꯦ ꯀꯔꯤ ꯇꯧꯗꯣꯔꯤꯒꯦ ꯎꯝ ꯑꯦꯛꯖꯝ ꯃꯥꯦ ꯂꯩꯔ ꯄꯥꯔ ꯀꯩꯇꯣꯦ
ꯊꯕꯛ ꯐꯪꯒꯗ꯭ꯔꯣꯗꯣ
ꯑꯗꯨꯏꯗꯤ ꯑꯩꯁꯦ ꯊꯕꯛ ꯐꯪꯒꯗ꯭ꯔꯣꯅꯦ ꯄꯥꯜꯂꯒ
ꯑꯗꯨꯗꯤ ꯑꯩꯈꯣꯏꯃꯥꯎ ꯍꯣꯏꯗ ꯀ ꯀꯔꯤꯅꯣ
ꯍꯧꯖꯤꯛꯇꯤ ꯑꯦ ꯁꯤ ꯁꯤ ꯊꯥꯕꯁꯨ ꯌꯥꯝ ꯌꯥꯝ ꯂꯨꯈ꯭ꯔꯦꯅ ꯍꯥꯏꯌꯦꯕ ꯃꯣꯏꯗ ꯇꯥꯏꯃꯤꯡ ꯀꯩꯀꯩꯀꯩ ꯌꯥꯝ ꯊꯝꯗꯅ ꯈꯣꯠꯇꯅꯒ ꯌꯥꯝ ꯇꯧ ꯃꯥꯜꯂꯦ
ꯑꯥ ꯑꯁ ꯈꯔꯒ ꯍꯩꯇ꯭ꯔꯤꯀꯥꯟꯁꯤꯗ
ꯑꯗꯨꯅꯦ ꯍꯥꯏꯁꯦ ꯑꯗꯨꯅ ꯑꯁ ꯈꯪꯗꯦꯗ ꯀꯣꯏꯁꯟꯒ ꯌꯥꯝ ꯂꯤꯋꯛ ꯑꯣꯏꯟꯅꯕꯅꯦ
ꯑ ꯃꯣꯏꯒꯤꯗꯤ ꯁꯨꯃꯥꯏꯅ ꯍꯥꯏꯌꯨꯅꯦ ꯑ ꯃꯇꯝꯗꯣ ꯑꯃꯃꯝ ꯄꯤꯕꯅꯤꯅ ꯍꯜꯂꯒ ꯑꯃꯨꯛ ꯇꯧꯒꯦ ꯌꯥꯗꯦꯗ
ꯑꯥ
ꯑꯁ ꯑꯗꯨꯗꯤ ꯅꯪꯍꯧꯔꯣꯏꯗꯣꯏꯅꯦ
ꯍꯥꯏꯁ ꯈꯜꯂꯦ ꯍꯥꯏꯕ ꯌꯥ ꯊꯥꯥꯗ ꯇꯁꯤꯜꯂꯦ ꯍꯧꯖꯤꯛꯀꯥꯟ ꯑꯦꯛꯖꯥꯝ ꯃꯌꯥꯝꯁꯦ ꯎꯝ ꯀꯗꯥꯏꯗꯒꯤ ꯗꯣꯛꯇꯔꯗꯨꯗ ꯑꯃꯨꯛꯀ ꯍꯦꯟꯅ ꯐꯤꯕꯝ ꯁꯣꯛꯇꯣꯔꯤꯕꯅꯣ ꯈꯪ ꯄꯣꯟꯗꯦ
ꯗꯣꯛꯇꯔ ꯄꯩꯈꯥꯗꯨꯅꯗꯤ ꯂꯥꯏꯕꯨꯗꯤ ꯂꯥꯏꯗꯧꯕꯅꯦ ꯃꯌꯥꯝꯁꯤ ꯌꯦꯡꯗꯤ
ꯑꯦ ꯑꯗꯨꯕꯨꯗꯤ ꯂꯥꯏꯔꯤꯕ ꯍꯥꯏꯇꯥꯔꯁꯨ ꯌꯦꯡꯉꯣꯟꯅꯦ ꯈꯜꯂꯦꯅ ꯈꯜꯂꯁꯦ ꯇꯝꯃꯅꯤ ꯑꯗꯨ ꯂꯣꯏꯔꯒ ꯄꯤ ꯖꯤ ꯑꯃꯨꯛ ꯇꯧꯗꯕ ꯌꯥꯔꯦ ꯍꯥꯏꯔꯛꯑꯣꯏ ꯑꯗꯨꯃꯨꯛ ꯇꯧꯅꯤ ꯑꯁ ꯃꯥꯅꯦ ꯑꯗꯨꯒꯤ ꯃꯊꯥꯗꯣ ꯃꯣꯏ ꯁꯥꯕ ꯉꯝꯃꯔꯣꯏꯗꯕ
ꯍ
ꯍꯧꯖꯤꯛ ꯈꯜꯂꯤꯁꯦ ꯊꯕꯛ ꯑꯃ ꯇꯣꯛ ꯇꯧꯔꯒ ꯆꯪꯈꯤꯕꯁꯤꯅꯦꯅ ꯈꯜꯂꯤꯁꯦ ꯍ ꯑꯗꯨ ꯈꯟꯄꯗꯅꯦ ꯃꯊꯥ ꯁꯥꯔꯤꯁꯦ ꯑꯁ ꯑꯉꯥꯡꯗ ꯍꯦꯛ ꯇꯥꯛꯄꯗꯣ ꯍꯩꯇꯦ ꯍꯥꯏꯕ ꯍꯩꯗꯤꯕꯨꯗꯤ ꯇꯥꯛꯑꯣꯏꯗ꯭ꯔꯣ ꯀꯤ ꯍꯥꯏꯕ ꯀꯅꯥꯅ ꯑꯉꯥꯡꯗꯣ ꯇꯥꯛꯄꯗ ꯍꯩꯖꯤꯜꯂꯛꯇ꯭ꯔꯦꯅ ꯈꯜꯂꯣ
ꯑꯁ ꯐꯦꯜ ꯑꯣꯏꯔꯗꯤꯅꯦ ꯑꯩꯁꯤ ꯀꯥꯟꯅ ꯄꯥꯈꯠꯗꯤꯦ
ꯅꯪ ꯑꯉꯥꯡ ꯀꯌꯥꯅꯣ ꯅꯪ ꯇꯧꯋꯦ ꯍꯥꯏꯗꯨꯕꯣ
ꯑꯉꯥꯡ ꯑꯅꯤꯅꯦ ꯑꯉꯥꯡ ꯑꯃꯅꯦ ꯑꯩꯅ ꯐꯦꯜ ꯑꯣꯏꯒꯗ꯭ꯔꯥꯅ ꯐꯥꯈꯠꯂꯤꯁꯦ
ꯑꯣ ꯑꯃ ꯃꯆꯤ ꯑꯃꯈꯛ ꯂꯩꯔꯦ ꯈꯔ ꯀꯩꯅꯣ ꯇꯧꯋꯦ ꯍꯥꯏꯕꯗꯣ ꯄꯥꯕ ꯇꯜꯂꯦ ꯍꯥꯏꯕꯗꯣ ꯅꯠꯇ꯭ꯔꯣ
ꯍꯣꯏ ꯍꯣꯏ ꯃꯥꯅꯦ ꯑꯇꯩꯗꯕꯨꯗꯤ ꯅꯠꯇꯕ ꯍꯤꯟꯗꯤꯗꯣ
ꯎꯝ ꯑꯁ ꯑꯩꯁꯨ ꯍꯤꯟꯗꯤꯁꯤꯁꯨ ꯏꯍꯦ ꯍꯩꯇꯦ ꯉꯥꯡꯕ ꯁꯛꯄ ꯈꯔ ꯍꯥꯏꯕꯩ ꯋꯥꯅꯦ ꯏꯕꯗꯤ ꯑꯁ ꯂꯣꯏꯔꯦ ꯏꯕꯒ ꯄꯥꯕꯒꯗꯤ ꯍꯩꯇꯦ ꯑꯣꯦ
ꯈꯪꯉꯦ ꯀꯣꯏꯁꯟ ꯑꯃ ꯄꯥꯎꯕꯗꯅꯦ ꯄꯨꯡ ꯑꯅꯤꯒ ꯆꯪꯉꯦ ꯑꯗꯨꯗ ꯑꯗꯨꯐꯥꯎ ꯍꯩꯇꯦ
ꯑꯁ ꯑꯗꯨꯗꯤ ꯄꯦꯔꯥ ꯀꯔꯦꯍꯦ ꯑꯗꯨ ꯑꯗꯨꯗꯤ ꯃꯥꯗꯤ ꯑꯦꯛꯖꯥꯝ ꯗꯤ ꯀꯃꯥꯏ ꯀꯃꯥꯏ ꯇꯧꯗꯣꯏꯔꯤꯕ ꯑꯦꯛꯖꯥꯝꯅ ꯇꯥꯡ ꯀꯌꯥꯗꯩꯅꯣ
ꯍꯟꯖꯥꯡ ꯇꯥꯡ ꯇꯔꯨꯛꯇꯒꯤ ꯑꯩꯈꯣꯏꯒ ꯑꯩꯈꯣꯏꯅ ꯅꯣꯡꯉꯥꯜꯂꯒ ꯑꯃꯨꯛꯁꯨꯨ ꯈꯥ ꯂꯩꯗꯅ
ꯑꯣ ꯑꯗꯨ ꯅꯪ ꯑꯉꯥꯡꯒꯤ ꯑꯦꯛꯖꯥꯝꯒꯗꯤꯩ ꯐꯪꯖꯤꯟꯅꯗ
ꯍꯪꯖꯅꯩꯌꯦ ꯑꯗꯣ ꯑꯇꯩꯕꯨꯗꯤ ꯃꯣꯏ ꯂꯣꯏ ꯍꯩꯖꯩꯌꯦꯕ ꯍꯤꯟꯗꯤꯗꯨꯗꯅꯦꯉꯣꯏꯅ ꯈꯔ ꯍꯩꯇꯕ ꯑꯗꯨꯅ ꯑꯗꯨꯝ ꯌꯥꯏ
ꯎꯝ ꯅꯪ ꯂꯩ ꯄꯥꯔꯅ ꯇ ꯅꯪ ꯈꯔ
ꯑꯁ ꯀꯥꯏꯗꯣꯏꯩꯅꯣ ꯑꯩꯁꯦ ꯅꯪꯒ ꯆꯞ ꯃꯥꯟꯅꯩ
ꯎꯝ ꯌꯥꯔꯦꯅ ꯆꯤꯟꯊꯤꯕ ꯉꯥꯡꯉꯅ ꯇꯥꯅꯤꯡꯗ꯭ꯔꯦ ꯎꯝ ꯑꯗꯨꯅꯦ ꯄꯨꯟꯁꯤ ꯑꯩꯁꯦ ꯍꯧꯖꯤꯛ ꯂꯧꯪꯍꯧꯗꯅ ꯀꯛꯀꯥ ꯂꯥꯛꯑꯒꯗꯤ
ꯑ
ꯂꯥꯡꯒ ꯇꯧꯅꯦ ꯂꯥꯡꯒ ꯇꯧꯅꯤ ꯑꯁ ꯌꯥꯝ ꯋꯥꯏꯗ ꯃꯤꯔꯦꯝ ꯑꯣꯏꯕꯁꯤꯁꯨ ꯇꯨꯝꯕꯒ ꯆꯥꯕꯒ ꯐꯣꯟ ꯌꯦꯡꯕꯒ
ꯌꯦꯡꯉꯉ ꯐꯣꯟꯕꯨ ꯌꯦꯡꯉꯗꯤ ꯇꯅꯤꯡꯕꯁꯨ ꯍꯦꯜꯂꯦ
ꯍꯦꯜꯂꯦ ꯍꯦꯜꯂꯦ ꯑꯩꯗꯤ ꯐꯣꯟ ꯌꯦꯡꯉ ꯌꯦꯡꯉꯥꯏ ꯍꯦꯛꯇ ꯇꯨꯝꯊꯈꯤꯕꯅꯦ ꯑꯩꯅ ꯇꯧꯔꯤꯁꯦ
ꯑꯗꯣ ꯐꯣꯟ ꯍꯦꯛ ꯊꯥꯗꯣꯛꯄꯒ ꯑꯗꯨꯝꯅꯤꯡꯉꯛꯇꯕ ꯑꯩꯅ
ꯑ ꯈꯪꯗꯦ ꯑꯩ ꯑꯗꯨꯝ ꯇꯨꯝꯅꯤꯡꯉꯦ ꯍꯧꯖꯤꯛꯀꯥꯟꯁꯤ ꯌꯥꯗ꯭ꯔꯦ ꯀꯩꯅꯣ ꯅꯣꯏ ꯇꯨꯝꯅꯤꯡꯕꯕꯁꯤꯀꯣ ꯄꯨꯔ ꯄꯦꯔꯅꯤ
ꯑꯩꯗꯤꯅꯦꯀꯣ ꯏꯁꯤꯡꯁꯤꯁꯨꯅꯦ ꯑꯁꯥꯕꯅꯩꯔꯨꯖꯗꯗꯤ ꯍꯥꯏꯩꯅꯤꯡꯉ ꯍꯩꯅꯗꯦ ꯁꯥꯔꯁꯤꯕꯣ
ꯑꯩꯗꯤ ꯍꯧꯖꯤꯛꯀꯤ ꯑꯣꯏꯅꯗꯤ ꯑꯏꯤꯡꯕꯅ ꯂꯨꯖꯕꯅ ꯍꯦꯟꯅꯗꯤ ꯅꯨꯡꯉꯥꯏ
ꯈꯪꯉꯦ ꯅꯪꯗꯤ ꯑꯌꯪ ꯉꯣꯟꯗ ꯉꯥꯛꯇꯅꯦ ꯅꯪ ꯑꯖꯣꯝꯖꯣꯝ ꯆꯥꯏꯊꯔꯤꯗꯣ
ꯉꯥꯅꯦ ꯑꯗꯨꯅ ꯍꯦꯟꯅ ꯅꯨꯡꯉꯥꯏ ꯏꯉꯥꯒꯤ ꯏꯁꯥꯗꯣ ꯌꯥꯝ ꯐ꯭ꯔꯦꯁ ꯑꯣꯏ